ꯑꯣ ꯇꯥꯕ꯭ꯔꯣ ꯎꯝ ꯇꯥꯏꯌꯦ ꯇꯥꯏꯌꯦ ꯑꯩ ꯌꯦꯡ ꯀꯩꯅꯣꯗꯣ ꯀꯩꯗꯧ ꯅ ꯅꯪꯗꯣ ꯑꯁ
ꯑꯥ ꯑꯩꯗꯣ ꯁꯨꯝ ꯆꯥꯛꯇꯣꯛꯄꯗ ꯉꯥꯏꯔꯤ ꯑꯗꯨꯏ ꯂꯩꯔꯝꯕ ꯅꯪꯗꯤ ꯀꯩꯀꯩ ꯆꯥꯔꯕ
ꯑꯁ ꯑꯩꯗꯤ ꯆꯥꯕꯖꯦ ꯍꯧꯖꯤꯛ ꯀꯩꯅꯣ ꯇꯧꯗꯦꯗ ꯑꯥ ꯁꯥꯟꯅꯕ ꯆꯠꯂꯦꯕ ꯑꯗꯨꯗꯨꯅ ꯥꯁꯥꯟꯅꯕ ꯆꯠꯄꯅꯤꯅ ꯆꯥꯕ ꯊꯣꯛꯄꯗꯣ ꯑꯩ ꯇ꯭ꯔꯦꯟꯅ꯭ꯔ ꯗꯨꯅ ꯀꯩꯅꯣ ꯇꯧꯔꯛꯑꯦꯕ ꯃꯥꯅ ꯆꯥꯎ ꯑꯣ ꯈꯣꯠꯂꯣ ꯆꯥꯛꯁꯦ ꯍꯥꯏꯗꯤ ꯃꯣꯔꯣꯛꯇꯅꯦ ꯆꯔꯤꯁꯦ ꯑꯗꯨꯗꯨꯅ
ꯎꯝ
ꯆꯥꯛ ꯆꯈꯣꯝ ꯆꯥꯛ ꯒ꯭ꯔꯥꯝ ꯆꯥꯝꯃꯒ ꯌꯥꯡꯈꯩ ꯑꯃꯒ ꯀꯩꯅꯣꯒ ꯆꯥꯏ ꯌꯦꯟ ꯄꯧꯋꯥ ꯑꯝꯒ ꯇꯧꯔꯒ ꯆꯥꯏꯌꯦ ꯉꯁꯤꯗ ꯅꯨꯃꯤꯗꯥꯡꯒꯤꯁꯨ ꯑꯗꯨꯒ ꯀꯩꯅꯣꯝꯒ ꯒ꯭ꯔꯤꯟꯇꯤ ꯑꯃꯒ ꯊꯛꯑꯦ ꯑꯗꯨꯒ ꯂꯣꯢꯔꯦ ꯉꯁꯤ ꯅꯨꯡꯗꯥꯡꯒꯤ
ꯑꯣ ꯑꯣ ꯅꯪ ꯖꯤꯝ ꯆꯠꯄ ꯀꯌꯥꯝ ꯀꯨꯏꯔꯒꯦ
ꯑꯩꯁꯦ ꯊꯥ ꯑꯅꯤ ꯑꯍꯨꯝ ꯃꯈꯥꯏ ꯆꯠꯄꯖꯦ ꯑꯗꯨꯅ ꯀꯩꯅꯣ ꯇꯧꯗꯦꯏꯕ ꯑꯥ ꯍꯧꯔꯛꯄꯗ ꯌꯥꯝꯅ ꯂꯥꯏꯔꯝꯃꯦ ꯍꯥꯏꯗꯤ ꯍꯧꯔꯛꯄꯗ ꯂꯥꯏꯔꯝꯃꯦ ꯍꯥꯏꯁꯦ ꯍꯧꯔꯛꯄꯗ ꯑꯩꯒꯤ ꯋꯦꯠꯇꯣ ꯀꯩꯅꯣ ꯂꯩꯔꯝꯃꯦꯕꯀꯣ ꯑꯩꯁꯦ ꯋꯥꯔꯤꯁꯦ ꯑꯥ ꯊꯥꯏꯅ ꯑꯩꯁꯦ ꯋꯦꯖ ꯐꯤꯐꯇꯤ ꯐꯥꯏꯚ ꯑꯗꯥꯏꯅ ꯂꯩꯔꯝꯕꯅꯦꯕ ꯑꯗꯨ ꯐꯤꯐꯇꯤ ꯐꯥꯏꯚ ꯑꯗꯨꯋꯥꯏꯗ ꯌꯥꯡꯒ ꯀꯪꯉꯒ ꯍꯥꯏꯗꯤ ꯌꯥꯝ ꯁ꯭ꯇꯔꯤꯝꯒ ꯑꯣꯏꯔꯒ ꯂꯩꯖꯔꯝꯕꯅꯤ ꯑꯗꯨꯒ ꯊꯥ ꯑꯃꯅꯤ ꯍꯧꯖꯤꯛ ꯈꯥꯇ ꯆꯛ ꯂꯥꯎꯅ ꯋꯦꯠꯁꯦ ꯑꯥ ꯐꯤꯐꯇꯤ ꯐꯤꯐꯇꯤ ꯐꯥꯏꯚ ꯍꯥꯏꯕꯅꯦ ꯁꯤꯛꯇꯤ ꯐꯥꯏꯚ ꯍꯥꯏ ꯁꯣꯏꯔꯦ ꯐꯤꯐꯇꯤ ꯐꯥꯏꯚꯇꯒꯤ ꯁꯤꯛꯁꯇꯤ ꯐꯥꯏꯚꯇ ꯇꯣꯛ ꯂꯥꯎꯅ ꯍꯥꯏꯒꯠꯂꯛꯄ ꯀꯦꯖꯤ ꯇꯔꯥ ꯊꯥ ꯑꯃꯅꯤꯗ ꯍꯥꯏꯒꯠꯂꯛꯄ ꯑꯥꯗ ꯃꯥꯏꯒꯁꯦ ꯄꯨꯛ ꯂꯥꯎꯅ ꯀꯥꯝꯈꯠꯂꯒ ꯏꯁꯥꯒ ꯄꯨꯀꯖꯦ ꯏꯊꯟ ꯊꯟꯕ ꯑꯇꯃꯥꯏ ꯇꯧꯔ ꯇꯧꯕꯗꯨꯗ ꯑꯩꯗꯣ ꯑꯥ ꯁꯤꯗꯤ ꯌꯥꯔꯣꯏꯅ ꯏꯁꯥ ꯁꯨ ꯃꯥꯏꯁꯦ ꯀꯩꯅꯣ ꯇꯧꯔꯕꯅꯦ ꯒꯨꯂꯤ ꯆꯥꯕꯒ ꯃꯥꯟꯂꯕꯅꯦ ꯑꯗꯨꯗꯨꯒꯤ ꯅꯍꯥꯟꯒꯩ ꯑꯩꯅ ꯑꯁꯦꯡꯕꯩꯅꯦ ꯒꯨꯂꯤ ꯆꯥꯕ ꯃꯥꯜꯂꯨꯔꯕꯅꯤ ꯑꯗꯨꯗꯒꯤ ꯌꯥꯔꯣꯏꯅ ꯆꯠꯂꯦ ꯑꯗꯨꯗꯨꯒ ꯋꯦꯠ ꯀꯩꯀꯥ ꯑꯣꯜꯂꯀꯥꯟꯗ ꯅꯪꯒꯤꯗꯤ ꯊꯨꯅ ꯀꯪꯅꯤ ꯈꯣꯠꯅꯤꯅ ꯇꯧꯔꯒ ꯍꯧꯔꯛꯄꯗ ꯆꯥꯕ ꯈꯣꯠꯄꯩ ꯈꯤꯇꯪ ꯋꯥꯏ ꯑꯗꯨꯝ ꯉꯝꯃꯦꯕ ꯍꯥꯟꯅ ꯌꯣꯠꯇꯣ ꯑꯗꯨꯝ ꯌꯥꯝ ꯊꯥꯡꯒꯠꯍꯜꯂꯝꯗꯦꯕ
ꯍꯥꯏꯕꯗꯨꯗ ꯑꯥ ꯈꯪꯍꯧꯗ꯭ꯔꯦ ꯍꯥꯏꯗꯤ ꯉꯍꯥꯟꯋꯥꯏ ꯑꯩꯅ ꯊꯦꯡꯅꯈꯤꯕ ꯀꯥꯟꯗ ꯅꯪꯅ ꯑꯉꯥꯡ ꯑꯣꯏꯔꯤꯗꯅ
ꯀꯩꯍꯥꯏꯅꯣ ꯇꯥꯕ꯭ꯔꯣ
ꯅꯤ ꯍꯥꯏꯗꯣ ꯅꯪꯅ ꯅꯣꯏꯈꯠꯂꯛꯄꯗꯣ ꯌꯦꯡꯍꯧꯗꯕꯗꯦ ꯊꯋꯥꯏꯕꯨ ꯅꯨꯡꯉꯥꯏꯇꯦꯅꯦ ꯍꯥꯏꯗꯤ ꯅꯪꯒꯤ ꯅꯣꯏꯕꯗꯣ ꯎꯍꯧꯗꯕꯗꯣ ꯍꯥꯏꯇꯥꯔꯦ ꯑꯗꯣ ꯅꯣꯡ ꯃꯇꯪ ꯊꯦꯡꯅꯍꯟꯕꯗꯤ ꯌꯥꯕꯅꯦ ꯆꯥꯅꯤꯌꯦ ꯅꯪ ꯅꯣꯏ ꯍꯥꯏꯕꯗꯣ ꯌꯦꯡꯅꯤꯡꯉꯦ ꯀꯔꯤꯅꯣ
ꯑꯁ ꯀꯩꯅꯣ ꯇꯧꯗ꯭ꯔꯤꯃꯤ ꯍꯧꯖꯤꯛ ꯅꯣꯏꯗ꯭ꯔꯤꯃꯤ ꯍꯥꯟꯅ ꯑꯗꯨꯅ ꯅꯪꯗꯣ ꯑꯁ ꯑꯩꯁꯨ ꯍꯥꯏꯔꯝꯒꯗ ꯅꯦ ꯑꯩ ꯅꯤꯏꯔꯤꯀꯥꯟꯗ ꯌꯦꯡꯂꯛꯎ ꯀꯥꯏꯅ ꯋꯥꯔꯤꯗꯤ ꯑꯎ ꯀꯩꯅꯣ ꯇꯧꯗꯕ ꯑ ꯊꯥ ꯑꯃꯅꯤ ꯑꯅꯤꯃꯨꯛ ꯈꯪ ꯅꯣꯏ ꯅꯣꯏꯔꯝꯃꯦ ꯑꯗꯨꯗꯨꯒ ꯆꯥꯕꯗꯣ ꯑꯗꯨ ꯑꯗꯨ ꯖꯤꯝ ꯆꯠꯄꯗꯒꯤ ꯐꯠꯂꯥꯎꯅ ꯀꯛꯊꯔꯛꯑꯦꯕ ꯇ꯭ꯔꯦꯅꯔꯗꯨꯅ
ꯎꯝ ꯎꯝ
ꯁꯥꯟꯅꯕꯗꯗꯤ ꯀꯩꯀꯥ ꯂꯥꯏꯠꯇ ꯁꯥꯟꯅꯍꯜꯂꯒ ꯑꯌꯥꯝꯕꯅ ꯀꯥꯔꯗꯤꯑꯣ ꯁꯥꯟꯅꯍꯜꯂꯦꯕ ꯑꯩꯗꯣ ꯑꯗꯨꯗꯨꯒ ꯀꯥꯔꯗꯤꯌꯣ ꯁꯥꯟꯅꯍꯜꯂꯒ ꯆꯥꯕꯁꯤꯗ ꯀꯛꯊꯔꯛꯄ ꯆꯥꯛꯁꯦ ꯒ꯭ꯔꯥꯝ ꯆꯥꯝꯃ ꯆꯥꯎꯑꯣꯅ ꯍꯥꯏ ꯆꯥꯛ ꯆꯥꯝꯃꯒꯥꯏ ꯑꯗꯨꯝ ꯍꯥꯏꯗꯤ ꯏꯔꯥꯏ ꯂꯥꯏꯗꯣꯏ ꯃꯥꯟꯕꯗꯣ ꯑꯗꯨꯗꯨꯒ ꯑꯁ ꯑꯣꯂꯀꯥꯟꯗ ꯀꯩꯅꯣ ꯆꯥꯛꯈꯣꯡ ꯑꯍꯨ ꯐꯥꯗꯕꯅꯦꯕ ꯑꯩꯁꯦ ꯃꯊ ꯁꯥꯔꯦ ꯀꯥꯟꯗ ꯐꯩꯌꯦꯡꯒꯤ ꯑꯁ ꯆꯈꯣꯝ ꯑꯃꯥ ꯐꯥ ꯐꯥꯗꯕꯅꯦ ꯍꯥꯏꯕ ꯑꯗꯨꯒ ꯃꯥ ꯍꯥꯏꯁꯦ ꯒ꯭ꯔꯥꯝ ꯆꯥꯝꯃꯁꯤꯗꯒꯤ ꯍꯦꯟꯕ ꯁꯨꯛꯌꯥ ꯌꯥꯔꯣꯏꯁꯤꯅꯦ ꯒ꯭ꯔꯥꯝ ꯆꯥꯝꯃ ꯆꯄ ꯆꯥꯕꯤ ꯑꯣꯜꯂꯣ ꯀꯥꯏꯅ ꯑꯗꯣ ꯗꯥꯏꯔꯦꯛ ꯑꯣꯟꯕꯗꯤ ꯉꯝꯗꯕꯅꯤꯅ ꯒ꯭ꯔꯥꯝ ꯆꯥꯝꯃꯒ ꯑꯃꯒꯨꯝꯕ ꯑꯗꯨꯝꯕ ꯑꯣꯟꯕ ꯌꯥꯎꯋꯦ ꯑꯗꯩ ꯅꯥꯏꯟ ꯑꯣꯟꯕꯒꯨꯝꯕ ꯑꯗꯨꯝꯕ ꯌꯥꯎꯋꯦꯕꯀꯣ
ꯎꯝ
ꯑꯗꯨꯨꯃꯥꯏꯅ ꯑꯣꯜꯂꯒ ꯆꯥꯔꯦ ꯈꯔ ꯃꯇꯝ ꯈꯔ ꯑꯗꯨꯒ ꯌꯦꯔꯨꯝ ꯀꯩꯀꯥꯗ ꯑꯣꯏꯅ ꯇꯥꯏꯅꯔꯛꯄ ꯁꯥꯏꯠ ꯍꯥꯏꯗꯤ ꯆꯥꯛꯇ ꯇꯥꯏꯅꯗꯕꯤꯗ ꯑꯇꯣꯞꯄꯗ ꯃꯆꯥ ꯃꯆꯥꯗ ꯇꯥꯏꯅꯔꯛ ꯑꯩꯈꯣꯏꯒꯤ ꯌꯦꯔꯨꯝ ꯇꯔꯨꯛ ꯆꯥꯎꯑꯣ ꯆꯥꯔꯤ ꯑꯗꯨꯗꯥꯏ ꯃꯇꯝꯗꯣ ꯑꯗꯨꯒ ꯌꯦꯟꯁꯦ ꯅꯣꯡꯃꯗ ꯀꯤꯂꯣ ꯃꯈꯥꯏ ꯑꯃ ꯃꯌꯥ ꯆꯥꯕꯅꯦ ꯑꯗ ꯒ꯭ꯔꯤꯟ ꯇꯤ ꯊꯛꯄ ꯑꯗꯩ ꯑꯜꯃꯟ ꯆꯥꯕ ꯑꯗꯒꯤ ꯁꯪꯒꯣꯝ ꯑꯐꯝꯕ ꯆꯥꯕ ꯊꯕꯤ ꯆꯥꯕ ꯑꯗꯨꯃꯥꯏ ꯇꯧꯔꯒ ꯊꯕꯤ ꯆꯥꯕꯁꯤꯁꯨ ꯌꯥꯝ ꯀꯥꯟꯅ ꯂꯩꯔꯝꯃꯤ ꯇ ꯉꯥꯈꯣꯀꯣ ꯑꯥ ꯊꯕꯤ ꯆꯥꯕꯁꯤꯁꯨ ꯍꯥꯏꯗꯤ ꯐꯥꯏꯕꯔ ꯌꯥꯎꯋꯦ ꯍꯥꯏꯕ꯭ꯔꯣ ꯀꯩꯅꯣ ꯑꯥꯏꯔꯟ ꯍꯥꯏꯕ꯭ꯔꯣ ꯀꯩꯅꯣꯝ ꯍꯥꯏꯕꯅꯤ ꯑꯗꯨꯗꯨꯒꯤ ꯌꯥꯝ ꯀꯥꯟꯅꯩꯌꯦꯅ ꯍꯥꯏ ꯑꯗꯨ ꯆꯥꯔ ꯑꯗꯨꯒ ꯑꯁ ꯏꯁꯥꯁꯦ ꯃꯌꯦꯡ ꯇꯥꯊꯔꯛꯄꯁꯦ ꯍꯧꯖꯤꯛ ꯑꯗꯨꯝ ꯖꯔ ꯖꯔ ꯆꯥꯊꯔꯛꯄꯗꯣ ꯈꯪꯕ ꯋꯥꯅꯤ ꯑꯗꯨꯒ ꯍꯧꯖꯤꯛꯁꯤꯅ ꯑꯃꯨꯛ ꯀꯩꯅꯣꯗꯤ ꯎ ꯂꯣꯏꯔꯦꯕ ꯑꯩꯁꯦ ꯀꯠ ꯇꯧꯕ ꯂꯣꯏꯔꯦ ꯀ ꯏꯤꯌꯥꯡ ꯀꯪꯊꯍꯟꯕ ꯂꯣꯏꯔꯦꯕ
ꯍꯝ
ꯑꯗꯨꯝ ꯍꯧꯖꯤꯛꯁꯦ ꯑꯩꯒꯤ ꯋꯦꯠ ꯁꯤꯛꯁꯇꯤ ꯑꯗꯥꯢ ꯃꯌꯥꯗ ꯂꯩꯔꯦꯕꯀꯣ
ꯎꯝ
ꯅꯣꯔꯃꯦꯜꯅꯦ ꯍꯥꯏꯗꯤ ꯑꯩꯒꯤ ꯋꯦꯠ ꯂꯩꯒꯗꯕ ꯆꯥꯡꯗꯨꯅꯦꯕ ꯍꯣꯏ ꯍꯣꯏ ꯍꯣꯏ ꯂꯩꯒꯗꯧ ꯆꯥꯡꯗꯨꯅꯦ ꯍꯥꯏꯌꯦ ꯑꯗꯣ ꯀꯩꯅꯣꯅ ꯇ꯭ꯔꯦꯅꯔꯗꯨꯅ ꯏꯁꯥꯗꯣ ꯈꯤꯇꯪ ꯃꯁꯜ ꯀꯩꯀꯥ ꯌꯥꯎꯍꯟꯁꯤꯔꯥ ꯈꯣꯠꯁꯤꯔꯥꯅ ꯍꯥꯏꯕꯗ ꯑꯩꯗꯣ ꯌꯥꯎꯍꯟꯁꯦꯅ ꯍꯥꯏꯍꯟꯖꯦꯅ ꯍꯥꯢꯕꯀꯣ ꯑꯗꯨꯗꯨꯢ ꯍꯧꯖꯤꯛꯁꯦ ꯑꯃꯨꯛ ꯃꯁꯜ ꯀꯩꯀꯥ ꯍꯥꯄꯛꯅꯕ ꯍꯥꯏꯅ ꯑꯃꯨꯛ ꯁꯥꯟꯅꯔꯤꯌꯦ ꯀꯟꯅ ꯎꯝ ꯖ ꯁꯥꯟꯅꯕꯁꯦ ꯍꯟꯗꯛꯁꯦ ꯑꯃꯨꯛ ꯆꯥꯛꯇꯨꯗꯤ ꯑꯗꯨꯝ ꯏꯍꯦꯟ ꯍꯦꯟꯒꯠꯇꯦ ꯆꯥꯝꯃ ꯒ꯭ꯔꯥꯝ ꯆꯥꯝꯃ ꯆꯥꯎꯑꯣꯅ ꯍꯥꯏꯔꯝꯕꯗꯩ ꯆꯥꯝꯃ ꯌꯥꯡꯈꯩꯃꯨꯛꯛꯇꯅꯤ ꯆꯥꯎꯑꯣꯅ ꯍꯥꯏꯔꯤꯁꯦ ꯍꯧꯖꯤꯛꯁꯦ ꯑꯗꯨꯒ ꯑ ꯌꯦꯟꯗꯣ ꯆꯥꯡ ꯈꯤꯇꯪ ꯍꯦꯟꯒꯠꯂꯦ ꯌꯦꯔꯨꯝꯁꯤꯅ ꯇꯔꯨꯛ ꯆꯥꯎꯑꯣꯅ ꯍꯥꯏꯔꯝꯕꯗꯒꯤ ꯍꯧꯖꯤꯛꯁꯦ ꯇꯔꯥꯃꯔꯤ ꯌꯧꯔꯦꯕ ꯑꯗ ꯑꯗꯨꯅꯦ ꯑꯁ ꯃꯊꯥ ꯁꯥꯔꯦ ꯑꯩꯗꯤ ꯅꯣꯡꯃꯗ ꯌꯦꯔꯣꯝ ꯇꯔꯥꯃꯔꯤ ꯆꯥꯔꯗꯤ ꯍꯞꯇꯥ ꯑꯝꯗꯗꯤ ꯑꯩ ꯀꯨꯠꯄꯅꯦꯕ ꯄꯩꯁꯥꯗꯗꯤ ꯑꯗꯨꯗꯨꯅ ꯑ ꯃꯉꯣꯟꯗꯗꯤ ꯍꯥꯏꯗꯣꯛꯇꯦ ꯃꯁꯥꯅꯗꯤ ꯈꯪꯉꯝꯒꯅꯤ ꯑꯗꯣ ꯍꯥꯏꯗꯤ ꯍꯥꯏꯗꯣꯛꯇ꯭ꯔꯦ ꯑꯩ ꯌꯔꯨꯝꯗꯤ ꯇꯔꯥ ꯇꯔꯥ ꯇꯪ ꯆꯥꯏꯌꯦꯕ ꯅꯣꯡꯃꯒꯤ
ꯎꯝ
ꯑꯩꯖꯤ
ꯅꯪꯒꯤꯗꯨꯗꯤ ꯂꯦꯡꯒꯅꯤ ꯗꯤ ꯆꯥꯕꯗ ꯍꯥꯏꯗꯤ ꯅꯣꯉꯥꯟꯕꯒ ꯇꯨꯝ ꯍꯧꯒꯠꯂꯛꯄꯒ ꯖꯤꯝ ꯆꯠꯄ ꯑꯗ ꯅꯣꯡꯉꯥꯜꯂꯛꯄꯒ ꯀꯩ ꯀꯩꯅꯣ ꯈ ꯆꯥꯔ ꯖꯤꯝ ꯆꯠꯄ ꯑꯗꯩ ꯍꯜꯂꯛꯑꯒ ꯑꯃꯨꯛ ꯆꯥꯕ ꯋꯥꯔꯦꯅ ꯑꯃꯨꯛ ꯄꯣꯊꯥꯕ ꯆꯥꯕꯩ ꯆꯥꯕ ꯋꯥꯔꯦꯅ ꯄꯣꯊꯥꯕ ꯉꯥꯛꯇꯪꯂꯩꯔꯒ ꯑꯃꯨ ꯆꯥꯕ ꯑꯗꯨ ꯗꯨꯅ ꯋꯥꯕꯗꯩ ꯑꯃꯨꯛ ꯄꯣꯊꯥꯕ ꯑꯗꯨꯒꯤ ꯊꯕꯛꯇꯨꯅꯤꯅ ꯍꯥꯏꯗꯤ ꯀꯩꯅꯣ ꯅꯣꯏ ꯆꯥꯔꯤꯁꯤꯡꯗꯣ ꯌꯥꯝ ꯌꯥꯝꯃꯦ ꯊꯥꯕꯤ ꯒ꯭ꯔꯤꯟ ꯇꯤ ꯑꯗꯒꯤ ꯗꯍꯤ ꯌꯦꯟ ꯍꯋꯥꯏ ꯕꯣꯔꯤ ꯑꯁ ꯊꯕꯤ ꯅꯨꯡꯕꯤ ꯑꯗꯨ ꯃꯌꯥꯝꯗꯣ ꯆꯥꯔꯒ ꯃꯁꯜꯗꯣ ꯐꯔꯛꯇ꯭ꯔꯗꯤ ꯐꯔꯛꯇ꯭ꯔꯕ ꯑꯗꯨꯅ ꯑꯗꯨꯗꯤ ꯆꯤꯟꯖꯥꯛꯇꯣ ꯌꯥꯝꯅ ꯀꯩꯅꯣ ꯂꯣꯏꯅ ꯅꯠꯇ꯭ꯔꯕꯅꯤ ꯄꯀꯥꯗ ꯃꯉꯥꯎꯌꯦꯕ ꯑꯩ
ꯍꯣꯏ
ꯎ ꯅꯣꯏ ꯑꯦꯛꯁꯔꯁꯥꯏꯁ ꯁꯨ ꯇꯧꯔꯦ ꯑ ꯀꯩꯅꯣ ꯖꯤꯝꯗꯣ ꯇꯧꯔꯦ ꯇꯧꯔꯒ ꯆꯥꯁꯜꯂꯕꯅꯤꯅ ꯍꯨꯃꯥꯡꯗꯤ ꯐꯖꯅ ꯊꯣꯛꯑꯝꯃꯅꯤꯅꯦ ꯏꯁꯤꯡꯒꯗꯤ ꯀꯌꯥꯝ ꯀꯌꯥꯝ ꯊꯛꯄ ꯈꯣꯠꯄ
ꯑꯁ ꯍꯨꯃꯥꯡ ꯋꯥꯡꯒꯗꯤ ꯑꯩ ꯑꯩ ꯑꯩꯁꯦ ꯃꯁꯥꯒꯤ ꯍꯨꯃꯥꯡ ꯌꯥꯝ ꯊꯣꯛꯀꯜꯂꯦꯕ
ꯑꯝ
ꯇꯧꯕꯒꯤ ꯊꯥꯏꯅꯉꯥꯏꯗꯒꯤ ꯑꯗꯨꯝ ꯀꯩꯅꯣ ꯃꯄꯥꯜ ꯂꯄꯥꯟ ꯆꯠꯄꯗꯒꯖꯦ ꯑꯥ
ꯍꯝ
ꯑꯗꯨꯗꯨꯅ ꯍꯧꯖꯤꯛ ꯁꯁ ꯂꯥꯍꯣꯔꯗ ꯀꯥꯂꯦꯟꯁꯨ ꯑꯣꯢꯁꯤꯜꯂꯄꯒꯤꯀꯣ ꯃꯣꯢ ꯑꯩ ꯀꯩ ꯍꯥꯏꯁꯦ ꯈꯔ ꯑꯗꯨꯝ ꯇꯧꯅꯦꯕ ꯃꯥꯁꯦ
ꯎꯝ
ꯎꯝ
ꯍꯧꯖꯤꯛ ꯑꯁ ꯑꯩꯁꯦ ꯑꯩꯁꯦ ꯈꯔ ꯐꯤꯡꯒꯠ ꯀꯩꯁ ꯇꯦꯕ ꯆꯠꯄꯁ ꯑꯄꯣ ꯒꯣ ꯒꯨꯠ ꯣꯏꯦ ꯔꯦꯁ ꯑꯃ ꯌꯥꯈꯤꯗꯦ ꯁꯨ ꯃꯥ ꯂꯩ ꯑꯗꯨꯗꯨꯅ ꯏꯁꯤꯡꯗꯣ ꯌꯥꯝ ꯊꯣꯛꯄꯦ ꯌꯥꯗꯗꯤ ꯑꯥꯗ ꯁꯥꯟꯅꯐꯝꯗ ꯏꯁꯤꯡ ꯂꯤꯇꯔ ꯑꯅꯤ ꯈꯔ ꯍꯦꯟ ꯊꯛꯑꯦ ꯑꯗꯨ ꯁꯤꯗ ꯌꯨꯝꯗ ꯑꯃꯨꯛ ꯁꯤ ꯑꯍꯨꯝ ꯔꯤ ꯑꯌꯥꯗꯥꯏ ꯊꯛꯏ ꯀꯧ ꯑꯗꯨꯝ ꯁꯅꯗꯤ ꯏꯁꯤꯡ ꯂꯤꯇꯔ ꯑꯃ ꯃꯈꯥ ꯊꯛꯄꯗ ꯅ ꯌꯥꯔꯒꯅꯤ ꯍꯧꯖꯤꯛꯇꯤ ꯌꯥꯈ꯭ꯔꯦ ꯃꯇꯝꯁꯤꯁꯨ ꯇꯨꯝꯍꯧꯒꯠ ꯂꯛꯄꯗꯒꯤ ꯆꯥꯕꯥ ꯆꯥꯕꯥ ꯆꯥꯕꯥ ꯇꯨꯝꯃꯗꯥꯏꯐꯧ ꯆꯥꯗꯣꯏꯁꯦ ꯑꯩꯅ
ꯎꯝ
ꯌꯥꯝ ꯆꯔꯗ ꯌꯥ ꯆꯥꯡ ꯑꯣꯟ ꯑꯣꯟꯗꯅ ꯈꯖꯤꯛꯡ ꯈꯖꯤꯛ ꯅꯦꯕ ꯆꯥꯗꯣꯏꯁꯦ
ꯍꯣꯏ ꯈꯖꯤꯛ ꯈꯖꯤꯛ ꯆꯥꯕꯅꯦ ꯍꯥꯏꯕ ꯈꯖꯤꯛ ꯈꯖꯤꯛꯇꯣ ꯃꯌꯥꯝ ꯌꯥꯝ ꯃꯊꯦꯜꯗꯣ ꯌꯥꯝꯃꯛꯄꯅꯤꯅ ꯃꯈꯜꯗꯣ ꯌꯥꯝꯃꯛꯄꯅꯤꯅ ꯍꯥꯏꯗꯤ ꯅꯪꯅ ꯆꯥꯏꯗꯣ ꯈꯤꯇꯪ ꯀꯛꯊꯣꯛꯁꯨ ꯆꯥꯕ ꯉꯝꯗꯕ ꯊꯣꯏꯕꯅꯦꯕꯁꯤꯡꯕ ꯍꯥꯏꯁꯤꯅ ꯃꯤꯊꯣꯏꯕ ꯑꯗ ꯏꯁꯤꯡꯁꯦ ꯎꯝ ꯌꯨꯝ ꯆꯠꯄ ꯆꯠꯇꯕ ꯑꯃ ꯑꯃꯒꯤ ꯋꯥ ꯅꯠꯇꯅ ꯃꯤꯅ ꯃꯤ ꯑꯃꯗ ꯅꯣꯔꯃꯦꯟ ꯄꯤꯄꯜ ꯑꯃꯗ ꯊꯔꯤ ꯂꯤꯇ꯭ꯔꯗꯤ ꯇꯨꯗꯩꯅ ꯊ꯭ꯔꯤ ꯐꯧꯗꯤ ꯑꯗꯨꯝ ꯊꯛꯇꯕꯗ ꯁꯨꯃꯥꯏꯅ ꯊꯧꯑꯣꯅ ꯍꯥꯏꯗꯤ ꯀꯩꯅꯣ ꯇꯧꯋꯦ ꯃꯣꯏꯗꯤ ꯏꯁꯤꯡ ꯊꯛꯄꯁꯦ ꯌꯥꯝ ꯀꯥꯟꯅꯕꯖꯥꯠꯅꯤ ꯑꯗ ꯏꯁꯁꯨ ꯀꯩꯅꯣ ꯇꯧꯗꯦ ꯂꯩꯅꯥ ꯇꯅꯥ ꯄꯛꯍꯟꯕꯁꯨ ꯉꯝꯗꯦ ꯑꯃꯗ ꯀꯁꯨꯨ ꯀꯨꯃꯦꯟꯁꯨ ꯐꯖꯊꯣꯛꯏ ꯑꯗꯨꯃꯥꯏꯅ ꯇꯧꯋꯦ ꯑꯗꯨꯑꯣꯏꯗꯤ ꯅꯣꯏꯗꯨꯗꯤ ꯍꯨꯃꯥꯡ ꯇꯥꯍꯜꯂꯒ ꯏꯁꯤꯡꯅꯨꯡ ꯆꯤꯡꯗꯣ ꯊꯛꯄꯅꯤꯅ ꯅꯁꯥꯗꯣ ꯍꯥꯏꯗꯤ ꯂꯥꯏꯅꯥ ꯇꯤꯟꯅꯥ ꯑꯣꯏꯒꯦꯔꯥ ꯑꯗꯒꯤꯗꯤ ꯀꯝꯄ꯭ꯂꯦꯛꯁꯟ ꯑꯣꯏꯒꯦꯔꯥ ꯂꯣꯏ ꯐꯖ ꯊꯣꯛꯂꯛ ꯆꯠꯇꯣꯏꯅꯦꯕ ꯑꯗꯣ ꯖꯤꯝꯒ ꯌꯣꯒꯒꯁꯦ ꯁꯤꯁꯦ ꯀꯩꯅꯣ ꯇꯧꯕ ꯃꯥꯜꯂꯤꯅꯦ ꯌꯣꯒꯁꯤꯁꯨ ꯑꯗꯨꯝ ꯀꯥꯟꯅꯕ ꯃꯥꯜꯂꯦ ꯍꯥꯏꯗꯤ ꯃꯣꯏꯅꯤꯁꯦ ꯀꯩꯁꯨꯅꯩꯅꯣꯗꯤ ꯈꯪꯗꯦꯀꯣ ꯑꯗꯣ ꯆꯤꯆꯤꯅ ꯃꯌꯥꯝ ꯂꯣꯏꯔꯝꯕ ꯍꯥꯏꯇꯥꯔꯦ ꯑꯩꯈꯣꯏꯁꯤ ꯂꯩꯃꯤꯟꯅꯕ ꯑ ꯃꯥꯗ ꯑ ꯌꯣꯒ ꯖꯠꯂꯎꯕ ꯊꯥꯃꯨꯛ ꯀ ꯆꯥꯡꯁꯦ ꯑꯗꯩꯗꯒꯤꯁ ꯍꯧꯖꯤꯛ ꯃꯥꯅ ꯐꯖꯕꯁꯦ ꯁꯕꯥꯟꯁꯦ ꯂꯣꯏꯌꯦ ꯈꯨꯐꯖ ꯑꯃ ꯊꯥꯑꯃ ꯌꯣꯒ ꯆꯠꯄꯒꯤ
ꯌꯣꯒꯁꯤꯅ ꯀꯩꯅꯣ ꯑꯩꯈꯣꯏꯒꯤ ꯏꯁꯥꯒꯤ ꯃꯨꯞꯃꯦꯟ ꯐ꯭ꯂꯦꯛꯁꯤꯕꯤꯂꯤꯇꯤꯒꯨꯝꯕ ꯑꯗꯨꯝꯕꯗ ꯑ ꯀꯩꯅꯣ ꯇꯧꯋꯦꯕ ꯃꯣꯏꯁꯦ ꯑꯦꯝ ꯇꯧꯕꯒꯨꯝꯕ ꯃꯥꯜꯂꯦꯕꯀꯣ ꯑꯗꯨꯒ ꯃꯥꯁꯦ ꯃꯦꯗꯤꯇꯦꯁꯟꯒꯤ ꯇꯥꯏꯅꯦꯕ ꯑꯗꯨꯝ ꯏꯁꯥꯗ ꯑꯗꯨꯝ ꯆꯦꯟꯁꯇꯤ ꯑꯗꯨꯝ ꯎꯅꯤꯕꯀꯣ ꯃꯥꯁꯦ ꯑꯗꯨꯒ ꯍꯥꯏꯗꯤ ꯑꯩꯈꯣꯏꯅ ꯏꯁꯥ ꯋꯥꯖꯒꯦꯅ ꯆꯠꯄꯅꯦꯕ ꯖꯤꯝ ꯍꯥꯏꯁꯤꯅ
ꯎꯝ
ꯑꯔꯨꯝꯕ ꯊꯥꯡꯉꯛꯇꯅ ꯑꯗꯒꯤ ꯍꯨꯃꯥꯡ ꯇꯥꯗꯅ ꯆꯣꯡꯗꯅ ꯐꯟꯗꯅ ꯇꯧꯔꯒ ꯇꯥꯍꯟꯕꯅꯦ ꯑꯗꯨ ꯃꯣꯏꯅ ꯍꯥꯏꯗꯤ ꯊꯦꯛꯛꯇꯣꯛ ꯊꯦꯛꯆꯤꯟ ꯇꯧꯕ ꯍꯥꯏꯗꯩ ꯍꯥꯏꯗꯤ ꯃꯔꯤ ꯃꯔꯥꯡ ꯀꯩꯀꯥꯗꯣ
ꯎꯝ
ꯑꯗꯨꯝꯕꯗꯣꯁꯨꯝ ꯀꯨꯏꯅ ꯁꯤꯖꯤꯟꯅꯗꯕꯤꯗ ꯂꯩꯁꯤꯟꯕꯒꯤ ꯏꯐꯝ ꯐꯝꯖꯤꯜꯂꯒ ꯂꯩꯕ ꯇꯥꯡꯒꯨꯝꯕ ꯀꯩꯒꯨꯝꯕ ꯑꯗꯨꯝꯕ ꯃꯌꯥꯝꯗꯣ ꯁꯨꯝ ꯀꯩꯅꯣ ꯇꯧꯊꯣꯛꯄꯒꯨꯝꯕ ꯍꯥꯏꯇꯥꯔꯦ ꯏꯁꯇ꯭ꯔꯦꯁ ꯇꯧꯊꯣꯛꯄꯒꯨꯝꯕ ꯑꯗꯨꯒꯤ ꯇꯥꯏꯞꯇ ꯑꯣꯏꯅ ꯆꯠꯂꯦꯕ ꯃꯣꯏꯁꯦ ꯃꯦꯗꯤꯇꯦꯁꯟꯒꯤ ꯇꯥꯏꯞꯇ ꯑꯣꯏꯅ ꯆꯠꯂꯦꯕ ꯑꯗꯨꯝ ꯅꯨꯄꯤꯒꯤꯗꯤ ꯌꯣꯒ ꯇꯧꯕꯁꯦ ꯍꯥꯏꯗꯤ ꯐꯩꯌꯦ ꯍꯥꯏꯗꯤ ꯃꯁꯥꯗꯨꯁꯨ ꯋꯥꯈꯟꯗꯣ ꯏꯪꯉꯉꯦꯕ ꯌꯣꯒ ꯇꯧꯕꯗ ꯋꯥꯈꯜꯗꯣ ꯏꯪꯉꯝꯒꯗꯧ ꯃꯥꯜꯂꯦꯕ ꯑꯩꯁꯨ
ꯎꯝ
ꯒ꯭ꯌꯥꯟ ꯇꯥꯅꯒ ꯐꯝꯃꯒ ꯇꯞꯅ ꯇꯞꯅ ꯍꯥꯏꯗꯤ ꯏꯁꯥꯒꯤ ꯇꯧꯒꯗꯕꯗꯣ ꯇꯞ ꯇꯞꯅꯒ ꯇꯧꯕꯗꯣ ꯑꯈꯣꯏ ꯖꯤꯝ ꯁꯥꯅꯩꯁꯤꯗꯤ ꯂꯥꯎꯕ ꯈꯣꯡꯕ ꯒꯌ꯭ꯥꯟ ꯃꯦꯟ ꯇꯥꯕ ꯅꯠꯄꯣꯟꯇꯦꯗꯅ ꯑꯗꯨꯝꯕꯗꯣ ꯈꯔ ꯂꯩꯌꯦ ꯈꯦꯠꯅꯕꯁꯦ ꯑꯗꯨꯝ ꯐꯠꯇꯕ꯭ꯔꯥꯗꯤ ꯅꯠꯇꯦꯗ ꯑꯗꯨꯝ ꯌꯦꯡꯕꯗꯗꯤ ꯌꯣꯒꯁꯦ ꯐꯒꯤ ꯌꯥꯝ ꯃꯥꯟꯕ ꯍꯥꯏꯗꯤ ꯃꯣꯏꯅ ꯇꯧꯋꯤꯗꯣ ꯈꯔꯥ ꯌꯨꯡꯈꯠꯂ ꯈꯔꯥ ꯁꯦꯇꯣꯛ ꯈꯔꯥ ꯊꯦꯛꯆꯤꯟ ꯇꯧꯅꯕ ꯑꯗꯒꯤ ꯈꯔ ꯎ ꯑꯥ ꯎ ꯋꯥ ꯈꯔꯕꯨꯗꯤ ꯂꯥꯎꯕ ꯌꯥꯎꯕꯅꯦ ꯑꯗꯨ ꯑꯗꯨꯝꯕ ꯇꯧꯕ ꯃꯟ ꯈꯔ ꯌꯨꯡꯕ ꯑꯗꯨꯝ ꯇꯧꯕ ꯑꯗꯨ ꯑꯩꯗꯣ ꯀꯩꯝ ꯀꯅꯗꯣꯏꯅꯣꯅ ꯈꯟꯕꯥ ꯑꯗꯨꯝ ꯀꯥꯟꯅꯔꯤ ꯄꯣꯠꯅꯤꯗꯣ ꯍꯥꯏꯗꯤ ꯄ꯭ꯔꯤꯊꯔ꯭ꯤꯕꯤ ꯁꯤꯟꯊꯨꯡꯅ ꯐꯥꯎꯔꯤꯝꯅꯤ ꯑꯗꯨꯒꯤ ꯌꯣꯒ ꯗꯤ ꯀꯥꯏꯅ
ꯃꯥꯅꯦ ꯃꯥꯅꯦ ꯍꯥꯏꯗꯤ ꯃꯤꯅ ꯀꯩꯅꯣꯗꯣ ꯀꯟꯁꯤꯁꯇꯦꯟꯁꯤ ꯂꯩꯔꯒ ꯅꯤꯌꯣꯝꯒ ꯆꯨꯝ ꯇꯥꯔꯗꯤꯀꯣ ꯑꯅꯤꯝꯛꯇꯣ ꯂꯣꯏꯅ ꯀꯥꯟꯗꯤ ꯀꯥꯟꯅꯕ ꯖꯥꯠꯅꯦ ꯑꯗꯣ ꯑꯈꯣꯏꯗꯤ ꯑꯈꯣꯏꯗꯤ ꯑꯅꯤꯃꯛꯇꯣ ꯑꯝꯇ ꯇꯧꯔꯨꯗꯕꯅꯤꯅ ꯁꯤꯅ ꯁꯤꯅꯤ ꯁꯤꯅ ꯁꯤꯅꯤꯗꯣ ꯈꯪꯗꯗꯣ ꯑꯣꯏꯗꯦꯕ ꯑꯗꯨ ꯕꯥꯏ ꯀꯩꯅꯣ ꯇꯧꯔꯦ ꯐꯥꯔꯦ ꯅꯪꯗꯣ ꯑ ꯑꯩꯁꯨ ꯄꯣꯊꯥꯅꯕ ꯇꯧꯔꯒꯦ ꯅꯪꯁꯨ ꯇꯧꯔꯣ ꯀꯩꯅꯣ ꯇꯧꯔꯁꯦ ꯅꯪꯅ ꯊꯝꯃꯣ
ꯍꯣ ꯍꯣꯏ ꯑꯩ ꯇꯧꯔꯒꯦ ꯊꯝꯃꯥꯒꯦ ꯑꯩꯁꯨ ꯇꯨꯝꯅꯕ ꯇꯧꯔꯒꯦ ꯊꯝꯃꯦ ꯊꯝꯃꯦ ꯎꯝ